ꯍꯜꯂꯣ ꯇꯥꯔꯦ ꯇꯥꯔꯦ ꯇꯥꯏꯌꯦ ꯇꯕꯔꯣ
ꯎꯝ ꯇꯥꯔꯦ ꯇꯥꯔꯦ ꯇꯥꯔꯦ ꯇꯥꯔꯦ
ꯇꯞꯄꯔ ꯌꯥꯝꯅ
ꯇꯞꯄꯗꯤ ꯇꯞꯇꯦ ꯅꯣꯡ ꯃꯅꯨꯡꯗ ꯇꯞꯇꯤꯌꯦ ꯇꯥꯗꯕ
ꯐꯩ
ꯍꯂꯣ ꯑꯦ ꯇꯞꯄꯗꯤ ꯇꯞꯇꯦꯕ ꯑꯗꯣ ꯃꯅꯤꯡꯗ ꯗꯦꯕꯥꯔ ꯅꯦꯁ ꯈꯔꯥ ꯊꯣꯛꯏ
ꯎꯝ
ꯁꯣꯉꯔꯦꯅ
ꯑꯩꯈꯣꯏꯒꯤ ꯍꯧꯗꯣꯡ ꯃꯄꯤꯗꯣ
ꯑ
ꯍꯧꯖꯤꯛꯀꯤ ꯖꯨꯂꯥꯏ ꯅꯠꯇ꯭ꯔꯥ ꯖꯨꯂꯥꯏ ꯑꯥꯒꯁ ꯁꯦꯞꯇꯦꯝꯕꯔ ꯁꯦꯞꯇꯦꯝꯕꯔ ꯐꯥꯔꯁ ꯑꯗꯨꯋꯥꯏꯗꯗꯤ ꯃ ꯆꯥꯄꯣꯛꯅꯤ
ꯑꯣ ꯁꯦꯞꯇꯦꯝꯕꯔ ꯐꯥꯔꯁ ꯁꯏꯅꯦꯗ
ꯅꯠꯇ꯭ꯔꯒꯅ ꯑꯥꯒꯁꯀꯤ ꯂꯥꯁ ꯋꯤꯛ ꯑꯗꯨꯋꯥꯏꯗ
ꯅꯥꯁꯨꯛꯗꯁꯨ ꯍꯕ
ꯍꯟꯗꯛꯇꯤ ꯃꯆꯥ ꯀꯌꯥ ꯄꯣꯛꯂꯛꯄꯗꯣꯏ ꯌꯥꯝꯥꯅꯣ ꯈꯪꯗꯦ
ꯃꯃꯥꯅ ꯄꯣꯛꯄꯗꯣ ꯑꯅꯤ ꯑꯍꯨꯝꯅꯣ
ꯑꯍꯨꯝꯥꯏ ꯑꯍꯨꯝꯂ ꯑꯅꯤꯔ ꯀꯥꯎꯔꯤꯅꯤ
ꯍꯪ ꯈꯪꯥꯡ ꯂꯩꯅꯦ ꯑꯍꯨꯝ ꯂ ꯄꯅꯤꯁꯨ ꯃꯥꯂ ꯍꯨꯝꯁꯨꯨꯃꯂ
ꯑ ꯏꯍꯥꯟ ꯍꯥꯟꯅ ꯄꯣꯛꯄꯗꯨꯗꯅ ꯑꯍꯨꯝ ꯄꯣꯛꯄ ꯑꯗꯨꯒ ꯍꯧꯖꯤꯛ ꯍꯩꯕ ꯑꯉꯥꯡꯁꯦ ꯈꯛ ꯂꯩꯍꯧꯕ ꯑꯗꯨꯒ ꯑꯅꯤꯁꯨꯕꯩ ꯑꯗꯨꯅ ꯑꯅꯤꯈꯛꯇꯪ ꯄꯣꯛꯄ ꯃꯃꯥꯡ ꯃꯕꯨꯣꯛ ꯀꯪꯕꯗꯒꯤꯗꯤ ꯑꯅꯤꯁꯨꯨꯕꯅꯗꯤ ꯍꯦꯟꯅꯗꯤ ꯀꯪꯕꯅꯦ ꯑꯗꯣ ꯑꯅꯤ ꯑꯉꯥꯡ ꯑꯅꯤꯈꯛ ꯄꯣꯛꯈ꯭ꯔꯦ ꯑꯗꯨꯒ ꯑꯅꯤꯅ ꯑꯗꯨꯝ ꯁꯤꯕꯗꯅ
ꯍꯣꯏ ꯑꯍꯥꯟꯕ ꯃꯔꯣꯗ ꯅꯝꯃꯣ ꯍꯥꯏꯔꯣ
ꯅꯨꯄꯤꯗꯨꯅ ꯀꯌꯥ ꯀꯣꯟꯕꯤꯗꯕꯗꯒꯤꯦ ꯃꯥ ꯌꯍꯗꯣꯛ ꯍꯗꯣꯛ ꯆꯠꯂ
ꯍꯥꯃꯦ ꯃꯔꯔꯣꯟꯗꯅ ꯑꯃꯨꯛ ꯑꯣꯛꯁꯤ ꯈꯪꯉꯥꯏ ꯍꯧꯔꯦꯗꯅ
ꯃꯥꯅ ꯈꯔ ꯃꯁꯥꯗꯨ ꯀꯟꯕ ꯂꯩ ꯆꯥꯛ ꯆꯥꯔꯤ ꯃꯥ
ꯑꯦ ꯀꯔꯝꯕ ꯃꯆꯥꯗꯣ ꯑꯄꯤꯛꯄꯗꯣ
ꯑꯩꯈꯣꯏꯅ ꯐ꯭ꯔꯤꯖ ꯍꯥꯡꯇꯣꯛ ꯅꯨꯄꯤ ꯀꯥ ꯂꯩꯕꯅꯣ ꯈꯪꯗꯦ ꯐ꯭ꯔꯤꯁ ꯍꯥꯡꯇꯣꯛ ꯍꯥꯡꯖꯤꯟ ꯇꯧꯕꯋ ꯃꯈꯣꯟꯜ ꯇꯥꯕꯗꯨꯗ ꯆꯪꯉꯛꯄꯖꯥꯠꯅꯤ
ꯑ
ꯎꯄꯥꯏ ꯂꯩꯇ ꯃꯥ ꯆꯪꯁꯤꯜꯂꯒ ꯃꯣꯏ ꯆꯥꯛ ꯊꯥꯕꯗꯣ ꯑꯃꯨꯛ ꯆꯥꯜꯂꯦ ꯆꯥꯛꯁꯤ ꯌꯨꯃꯥ ꯆꯥꯐꯝ ꯊꯣꯛꯄꯁꯦ ꯆꯥꯄꯣꯗꯤꯦ ꯃꯅꯤꯡ ꯍꯟ ꯍꯟ ꯌꯦꯡꯗꯅ ꯂꯩ
ꯌꯦꯡꯕ ꯃꯥꯅ ꯌꯥꯝ ꯌꯦꯡꯕꯅꯦ ꯃꯥꯅ ꯆꯥꯐꯝ ꯊꯣꯛꯄꯁꯨꯁꯥ ꯆꯥꯗꯕꯅꯦ ꯑ ꯏꯁꯤꯡꯒꯨꯝꯕ ꯊꯛꯀꯦ ꯇꯧꯕꯁꯦ ꯊꯛꯑꯣꯏꯕ ꯑꯃꯨꯛ ꯌꯦꯡ ꯌꯦꯡꯅ ꯂꯩꯕꯅꯦ ꯍꯥꯏꯕ
ꯈꯤꯇꯪ ꯃꯈꯣꯜ ꯑꯃ ꯌꯥꯗꯦ ꯑꯩꯣꯏꯗꯤ ꯏꯡꯈꯠꯂꯒ ꯑꯗꯨꯝ ꯂꯩ ꯍꯥꯏꯕ
ꯑ ꯀꯔꯤꯝ ꯂꯩꯇꯕꯗꯁꯨ ꯀꯔꯤꯅꯤ ꯌꯥꯝꯅ ꯀꯩꯅꯣ ꯇꯧꯕꯩ ꯇꯥꯏꯞꯇꯤꯅ ꯌꯥꯝꯅ ꯁꯟꯖꯤꯇꯕꯨꯕ ꯇꯕꯇꯗ ꯀꯔꯤꯝꯁꯨ ꯂꯩꯇꯕꯗ ꯅꯨꯡꯁꯤꯠ ꯈꯤꯇꯪꯒ ꯁꯤꯠꯄ ꯌꯥꯗꯕꯅꯦ ꯑꯗꯨꯝ ꯍ ꯌꯦꯡꯗꯅ ꯂꯩꯕꯅꯦ ꯍꯥꯏꯕ
ꯑꯀꯣꯟꯕꯩ ꯄꯣꯛꯄꯗ ꯑꯀꯣꯟꯕꯒꯤ ꯄꯣꯛꯄ ꯃꯆꯥ ꯑꯅꯤꯗꯨ ꯀꯔꯤ ꯀꯔꯤ ꯃꯆꯨꯅꯣ
ꯑꯉꯧꯕ ꯍꯥꯏꯁꯦ ꯑꯉꯧꯕꯗ ꯑꯩꯈꯣꯏ ꯑꯉꯥꯡꯈꯩꯁꯤꯗꯤ ꯃꯣꯏꯒꯤ ꯃꯇꯨꯁꯦ ꯈꯔ ꯀꯩ ꯍꯥꯏꯅꯤ ꯎꯝ ꯑꯉꯥꯡꯕ ꯈꯔ ꯆꯪꯉꯤꯅꯀꯣ ꯗꯥꯏꯔꯦꯛ ꯒ꯭ꯔꯦ ꯑꯣꯏꯗꯦꯗꯅ
ꯍꯣꯏ ꯍꯣꯏ ꯍꯣꯏ
ꯑꯅꯤꯁꯨꯕ ꯄꯣꯛꯄ ꯑꯉꯥꯡꯗꯨꯗꯤ ꯄꯨꯔꯥꯠ ꯋꯥꯏꯠꯀ ꯕ꯭ꯂꯦꯛ ꯗꯣꯠ ꯈꯔ ꯈꯛꯇꯅꯦꯕ ꯃꯄꯤꯁꯤꯅ ꯑꯃꯨꯛ ꯑꯉꯧꯕ ꯏꯌꯥꯎ ꯌꯥꯎꯗ꯭ꯔꯦꯅꯀꯣ ꯃꯌꯥꯝ ꯌꯥꯎꯕꯗꯤ ꯌꯥꯎꯋꯦ ꯑꯗꯨꯑꯣꯏꯁꯨ ꯑꯇꯣꯞꯄ ꯃꯆꯨꯅ ꯅꯝꯃꯤꯗꯅ ꯃꯆꯥꯁꯤꯅ ꯑꯃꯨꯛ ꯑꯉꯧꯕꯅ ꯑꯃꯨꯛ ꯈꯔ ꯅꯝꯃꯦꯅꯀꯣ ꯑꯗꯨꯒ ꯑꯅꯤꯁꯨ ꯁꯤꯕꯣ ꯄꯣꯛꯄꯒꯤ ꯑꯉꯧꯕ ꯑꯉꯥꯡꯗꯣ ꯃꯥꯅ ꯑꯃꯨꯛ ꯑꯉꯧꯕꯅ ꯌꯥꯝ ꯌꯥꯝꯕ ꯍꯦꯜꯂꯦꯕ ꯑꯗꯨꯒ ꯃꯉꯣꯟꯗ ꯃꯥꯒꯤ ꯃꯇꯨ ꯑꯃꯗꯣ ꯄꯨꯔꯥ ꯕ꯭ꯂꯦꯛ ꯉꯥꯛꯇꯅꯦꯕ ꯑ ꯉꯥꯛꯇꯅꯦꯕ
ꯎꯝ
ꯈꯪ ꯈ꯭ꯔꯒ ꯁꯨꯝ ꯑꯉꯧꯕꯅ ꯍꯦꯟꯒꯠꯂꯛꯄ ꯍꯥꯏꯇꯥꯔꯦ ꯀꯅꯥ ꯈꯪꯕꯅꯣ ꯍꯟꯇꯛ ꯄꯣꯛꯂꯛꯄꯗꯗꯤ ꯃꯣꯔꯧ ꯉꯨꯝꯕ ꯑꯃ ꯄꯣꯛꯂꯛꯄꯁꯨ
ꯑꯗꯨ ꯑꯇꯣꯞꯄ ꯑꯃꯅꯤꯅ ꯍꯋꯥꯏꯃꯥꯟ
ꯑꯥ ꯍꯣꯏ ꯃꯥ ꯍꯣꯏ ꯃꯥꯗꯣ ꯈꯔ ꯃꯝꯁꯤꯟꯕ ꯎꯝ
ꯂꯥꯡ ꯑꯃ ꯍꯣꯏ ꯃꯝꯁꯤꯜꯂꯒ ꯂꯉ ꯌꯥꯝ ꯊꯤꯕꯗꯣ
ꯃꯆꯨꯕꯨꯗꯤ ꯊꯤꯑꯦ ꯑꯗꯣ ꯍꯧꯗꯣꯡ ꯃꯁꯥꯗꯤ ꯌꯥꯝ ꯅꯨꯡꯁꯤꯕꯅꯦ
ꯎ
ꯑꯩꯅ ꯃꯥꯗꯣ ꯆꯥꯎꯔꯛꯑꯗꯤ ꯌꯥꯝ ꯂꯨꯅ ꯇꯧꯕꯤꯒꯦꯅ ꯈꯟꯕꯅꯦ ꯑꯗꯣ
ꯃꯆꯨꯗꯣꯗ ꯍꯧꯅꯔ
ꯍꯣꯏ
ꯑꯗꯨꯒꯤ ꯃꯆꯣꯏꯕ ꯃꯄꯤꯗꯨ ꯃꯄꯤꯗꯨꯣ ꯃꯤꯠꯇ ꯎꯔꯛꯑꯦ ꯍꯥꯏꯕ
ꯑꯈꯣꯏ ꯊꯥꯏꯅ ꯑꯃ ꯂꯩꯔꯝꯕ ꯑꯆꯧꯕꯗꯨꯔꯣ
ꯅꯠꯇꯦ ꯑꯩꯅ ꯍꯥꯏꯗꯤ ꯃꯄꯥꯗꯣꯕꯅꯤ
ꯃꯃꯥꯏ ꯑꯄꯥꯛꯄꯗꯣ ꯃꯈꯣꯡ ꯇꯦꯟꯕ
ꯑ ꯊ ꯇ
ꯃꯃꯥ ꯏꯄꯥꯄꯨ ꯃꯈꯣꯡ ꯇꯦꯟꯕ ꯌꯥꯝ ꯃꯁꯥꯕꯨꯗꯤ ꯌꯥꯝ ꯐꯩ ꯃꯥꯗꯣ ꯅꯣꯏ ꯅꯣꯏ ꯂꯥꯎꯋꯦ
ꯎꯝ ꯍꯣꯏꯣꯏ ꯃꯥꯟꯗꯦ ꯑꯩꯈꯣꯏ ꯇꯥꯏꯅꯤꯅꯦ ꯅꯕ ꯂꯩꯇꯦꯗ
ꯇꯧ
ꯌꯥꯅꯤ ꯃꯤ ꯄꯨꯁꯇꯩꯗ ꯏ ꯏꯗ ꯃꯄꯨꯒ ꯃꯥꯕꯗꯥ ꯌꯥꯝ ꯁꯤꯡ ꯑꯣ ꯇꯅꯤ ꯁꯤꯡꯁꯤꯡꯕꯖꯔ
ꯃꯤꯅꯗꯥꯪ ꯌꯦꯡꯕꯗ ꯆꯦꯜꯂꯛꯏꯀꯣ ꯃꯥꯗꯤ
ꯍꯣꯏ ꯍꯣꯏ
ꯑꯁ ꯀꯩꯅꯣꯝꯇꯪ ꯆꯥꯒꯦ ꯇꯧꯕꯗꯤ ꯌꯥꯝ ꯑꯋꯥꯕ ꯑꯃ ꯑꯣꯏꯈꯤꯕꯅꯦ ꯇꯥꯏꯅꯤꯡꯉꯤ ꯃꯇꯝꯗꯗꯤ ꯈꯤꯇꯪ ꯆꯦꯈꯥꯎ ꯃꯈꯣꯟꯁꯤꯦ ꯈꯤꯇꯪ ꯇꯥꯔꯗꯤ ꯃꯥ ꯆꯦꯔꯛ ꯄꯥꯗ ꯑꯗꯨꯝ ꯍꯥꯜꯂꯥꯅꯤ ꯍꯣꯏꯅꯦ
ꯃꯁꯛ ꯍꯌꯤꯡ ꯍꯥꯏꯔ ꯈꯪꯅꯩꯗꯅ ꯈꯤꯇꯪ ꯆꯦꯠꯂꯍꯧ ꯌꯥꯗꯕꯗꯣ
ꯌꯥꯝ ꯄꯤꯛꯄ ꯃꯈꯣꯟꯅ ꯑꯃ ꯊꯣꯛꯣꯍꯜꯂꯁꯨ ꯑꯗꯨꯝ ꯂꯥꯛꯄꯅꯦꯕ ꯋꯥꯗꯤ ꯐꯔꯦ ꯆꯤꯜꯂꯛꯀꯅꯦ ꯍꯥꯏꯕ ꯈꯪꯕꯅꯦꯕ ꯃꯥꯗꯤ
ꯎꯐꯨꯟꯗꯤ ꯕꯪ ꯕꯪ ꯍꯧꯕꯅꯤꯍꯦ ꯇꯥꯏꯅꯤꯗꯣ
ꯂꯩꯌꯣꯟꯕꯒꯤ
ꯍꯣꯏ ꯃꯥꯗꯤ ꯌꯥꯝ ꯑꯣꯟꯕꯅꯦꯕ ꯃꯌꯥꯝꯗꯒꯤꯩ ꯀꯥ ꯍꯦꯟꯅ ꯊꯣꯏꯗꯣꯛ ꯍꯦꯟꯗꯣꯛꯅ ꯑꯣꯟꯕꯅꯦ ꯃꯥꯏ ꯃꯇꯨꯗꯣ ꯄꯨꯔꯥ ꯋꯥꯎꯔꯤꯅꯤ ꯀꯩꯅꯣ
ꯍꯣꯏ ꯀꯩꯅꯣꯝ ꯇꯧꯕꯗꯁꯨ ꯃꯃꯥꯏꯗ ꯄꯣꯛꯑꯣ ꯀꯩꯅꯣ ꯇꯧꯕꯗꯨꯁꯨ ꯃꯣꯃꯩꯗꯣ ꯄꯨꯡꯉꯧ ꯉꯧꯔ ꯂꯥꯛꯄ ꯑꯃ ꯌꯥꯎꯦꯕꯅꯦ
ꯈꯤꯇꯪ ꯃꯨꯍꯜꯂꯒ ꯃꯨꯗꯨꯒ ꯇꯛ ꯇꯛꯀ ꯊꯦꯡꯉꯗꯤ ꯎꯐꯨꯟꯕ ꯉꯍꯥꯎꯋꯤꯅꯦꯁ
ꯑꯗꯨ ꯍꯥꯏꯔꯒ ꯐꯣꯟꯗ ꯑꯃ ꯎꯝ ꯀꯩꯅꯣ ꯄꯤꯄꯜ ꯄꯤꯄꯜꯝ ꯑꯦꯁꯟ ꯊꯣꯛꯄꯗꯣ ꯑꯗꯨꯗꯥꯛ ꯑꯩꯈꯣꯏ ꯃꯤꯅꯣ ꯃꯥꯒꯤ ꯑꯩꯈꯣꯏ ꯋꯦꯞꯇꯒꯤ ꯀꯩꯅꯣꯁꯤꯗ ꯑꯋꯦꯠꯄꯒꯤꯗꯨ ꯀꯩ ꯁꯣꯛꯑꯝꯃꯤ ꯈꯪꯕ꯭ꯔꯥ ꯁꯣꯏꯗꯅ ꯌꯥꯎꯁꯜꯂꯝꯃꯤꯕꯀꯣ ꯃꯣꯏꯅ ꯁꯣꯔꯠ ꯇꯧꯕꯗ ꯕꯣꯗ ꯃꯤ ꯌꯥꯎ ꯂꯩꯔꯝꯕ ꯍꯥꯏ ꯇꯥꯔꯦ ꯀꯅꯥ ꯌꯥꯎꯗꯣꯅ ꯑꯩꯈꯣꯏꯒꯤ ꯑꯅꯤ ꯑꯃꯒ ꯃꯤꯒꯤ ꯑꯃꯒꯔ ꯈꯪꯗꯦꯕꯀꯣ
ꯕꯥꯎꯗꯟꯅꯦ ꯃꯃꯣꯟ ꯂꯥꯡꯕꯤꯒ ꯑꯣꯏꯗꯣꯏꯅꯦ
ꯑꯗꯨꯅꯦ ꯃꯣꯃ ꯂꯥꯎꯤꯅꯤ ꯀꯅꯥ ꯍꯧꯗꯧꯅꯣ ꯏꯅꯥꯎꯕ ꯑꯣꯏꯒꯦ ꯀꯅꯥ ꯍꯥꯏꯅꯣ ꯈꯪꯗꯕ ꯑꯃ
ꯎꯝ
ꯆꯞ ꯃꯥꯟꯅꯕ ꯑꯍꯨꯝꯨꯛ ꯑꯩꯈꯣꯏ ꯇꯦꯔꯦ ꯊꯝꯕꯗꯣ
ꯑꯗꯨ ꯀꯩꯅꯣ ꯍꯣꯏꯒꯤꯅꯤ ꯑꯋꯥꯡꯕꯪ ꯏꯕꯣꯛ ꯍꯣꯏꯒꯤ
ꯑꯣ ꯅꯕꯍꯤꯒ
ꯎꯝ ꯕꯥꯎꯗꯟꯒ ꯌꯥꯝ ꯁꯥꯟꯅꯕꯅꯦꯕ ꯑꯗꯣ ꯕꯥꯎꯗꯟ ꯂꯩꯕ ꯀꯥꯟꯗ
ꯑꯍꯨꯝꯗꯣ ꯆꯞ ꯃꯥꯟꯅꯩꯔ ꯐ ꯃꯥꯜꯂ ꯂꯩꯕꯒꯤ ꯄꯣꯠꯇꯣ ꯌꯥꯎꯔꯝꯕ ꯍꯥꯏꯇꯥꯔꯦ
ꯕꯎꯗꯅ ꯅꯨꯡꯁꯤꯕꯅꯤꯍꯦ ꯄꯪꯕꯨꯗꯤ ꯌꯥꯝ ꯄꯪꯕꯅꯦ ꯑꯗꯨ ꯌꯨꯝꯗꯒꯤ ꯍꯦꯟꯗꯣꯛꯇꯦꯗꯅꯀꯣ
ꯑꯗꯨꯁꯨ ꯃꯥꯏ ꯏ ꯄꯥꯎ ꯄꯪꯖꯔꯒ ꯅꯨꯡꯁꯤꯗꯨꯅ
ꯌꯨꯝꯗ ꯍꯦꯟꯊꯣꯛꯇꯕꯅꯤꯅ ꯍꯤꯡꯉꯤꯕꯅꯤꯅꯦ ꯃꯥ ꯑꯗꯨ ꯅꯠꯇ꯭ꯔꯗꯤ
ꯍꯣꯏ ꯅꯠꯇ꯭ꯔꯗꯤ ꯃꯥ ꯁꯤꯔ
ꯑꯁ ꯅꯨꯡꯉꯥꯏꯇꯦ ꯀꯔꯝꯕ ꯍꯧꯗꯣꯡꯅꯣ ꯈꯣꯚꯏ ꯈꯨꯗꯩꯗ ꯅꯞꯄꯗꯨꯕꯣ
ꯅꯤꯔꯣ ꯇꯥꯏꯅꯤ ꯃꯥꯂꯦ ꯇꯥꯏꯅꯤꯅꯦ
ꯄꯪ ꯁꯨꯝ ꯈꯔ ꯅꯞꯄꯗꯣ ꯌꯥꯝ ꯁꯥꯟꯅꯅꯤꯡꯕ ꯑꯃ ꯑꯣꯏꯈꯤꯕꯅꯤꯅꯦ ꯃꯥꯗꯣ
ꯎ ꯇꯅꯤ ꯋꯥ
ꯄꯇꯥꯔꯗꯁꯨ ꯑꯗꯨꯝ ꯊꯣꯡꯒꯤ ꯄꯇꯥꯔꯗꯁꯨ ꯑꯗꯨꯝ ꯃꯥꯗꯤ ꯑꯗꯨꯝ ꯀꯥꯈꯠꯄꯗ
ꯃꯥ ꯃꯣꯏꯗꯤ ꯌꯥꯝ ꯕꯦꯔꯥ ꯀꯥꯕꯗꯤꯦ ꯃꯥꯗ ꯑꯗꯨꯝꯅꯦꯕ
ꯍꯣꯏꯅꯦ ꯇꯥꯏꯅꯤ ꯑꯣꯏꯗꯣꯏꯅꯦ ꯇꯥꯏꯅꯤꯅꯦ ꯈ꯭ꯋꯥꯏ ꯁꯥꯡꯅ ꯄꯨꯟꯁꯤꯔꯤꯁꯦ ꯑꯩꯈꯣꯏ ꯍꯧꯗꯣꯡꯉꯩꯗ
ꯃꯥꯅꯦ ꯃꯥꯅꯦ ꯇꯥꯏꯅꯤꯅꯦ ꯑꯦꯇꯩꯒꯤꯠꯇ꯭ꯔꯣꯈ ꯇꯃꯣ ꯎꯔ ꯀꯈꯤ ꯂꯧꯗꯕꯗꯕ
ꯃꯥꯅꯦ ꯍꯨꯏ ꯂꯩꯕꯒꯤ ꯀꯨꯝꯊꯔꯑꯣ ꯌꯥꯗꯅ ꯀꯥꯈꯠ ꯂꯧ ꯊꯕꯗꯣ ꯍꯧꯖꯤꯛ ꯑꯉꯥꯡ ꯑꯃ ꯂꯥꯛꯑꯦ ꯑꯩꯅꯥꯥꯛꯛꯇ ꯃꯥꯁꯦ ꯏꯪꯕꯖꯥꯅꯤ ꯅꯣꯡꯒ ꯈꯔ ꯈꯔ ꯆꯨꯕꯁꯤꯗ ꯍꯣꯏ ꯑꯩꯅ ꯁꯤꯐꯝ ꯂꯩꯕꯤꯔꯤꯁꯤꯗ ꯍꯣꯏ ꯆꯦꯟꯖꯤꯜꯂꯛꯑꯒ ꯇꯝꯄꯥꯛꯇ ꯐꯝꯃꯛꯏꯕ ꯐꯨꯁ ꯐꯨꯁꯒꯥꯏꯗꯦ
ꯑꯁ ꯆꯪꯁꯨ ꯆꯪꯁꯤꯜꯂꯛꯄ ꯅꯉꯣꯟꯗ ꯅ ꯀꯥꯝꯁꯨ ꯀꯥꯝꯕ
ꯍꯣꯏ ꯃꯗꯒꯤ ꯄꯝꯗꯤ ꯄꯝꯃꯣꯁꯤꯅꯤ ꯃꯉꯣꯟꯗ ꯄꯥꯏꯗꯤ ꯄꯥꯏꯅꯣꯁꯤꯅꯤ
ꯃꯅꯥ ꯂꯩꯩ ꯁꯗ꯭ꯔꯣꯅ
ꯇꯀꯥꯅꯦꯕ ꯌꯥꯝ ꯀꯟꯅ ꯇꯣꯛꯅꯤꯡꯕ ꯑꯣꯏꯗ꯭ꯔꯦ ꯍꯣꯏ ꯎ ꯍ ꯎ ꯁꯥꯎꯔꯤꯅꯦꯅ ꯄꯨꯔꯥ ꯑꯗꯨꯝꯒꯥꯔꯤ ꯊꯧ ꯇ ꯉꯪꯉꯕ
ꯃꯥ ꯎꯒꯪ ꯂꯩꯕꯅꯦꯕ ꯀꯩꯗꯩ ꯍꯪꯒꯦꯕ ꯣꯀꯥꯟꯗꯣ
ꯏꯁꯣꯔꯁꯤꯅ ꯐꯨꯁ ꯐꯨꯁ ꯀꯥꯝꯊꯣꯛꯈꯤꯕꯁꯤ ꯅꯝ ꯇꯧꯕ
ꯊꯙꯣꯛꯀꯦꯕꯤ ꯀꯥꯝ ꯊꯙꯀꯦꯗ ꯀꯝꯇꯧꯋ ꯁ ꯀꯔꯅꯤ ꯃꯥꯥꯏꯗ ꯂꯣꯏ ꯑꯩ ꯁꯔ ꯃꯅꯤꯅ ꯇꯥꯏ ꯌꯥ
ꯐ꯭ꯔꯤꯖ ꯃꯊꯛꯇ ꯐꯝꯈ꯭ꯔꯦ ꯃꯥ ꯍꯧꯖꯤꯛ ꯐꯣꯡ ꯐꯣꯡ ꯁꯥꯕꯩ
ꯃꯥ ꯑꯩ ꯀꯔꯤ ꯊꯣꯡꯒꯦ ꯇꯧꯔꯒꯅ ꯑꯩ ꯆꯦꯛ ꯇꯧꯔꯝꯒꯦ ꯇꯧꯔꯒ ꯀꯍꯋꯦ ꯑ ꯍꯧꯕꯅꯦꯕ ꯀꯔꯝ ꯏ ꯈ ꯏꯒꯦꯔꯊꯣꯛꯃ
ꯀꯩꯕ
ꯐꯔꯤꯁꯇ ꯎꯄꯔꯝ ꯂꯩ ꯎꯝ ꯀꯌꯥ ꯇ ꯆꯇ ꯇꯉꯅ
ꯑꯣꯏꯕꯨꯗꯤ ꯑꯣꯏꯒꯅꯤ ꯑꯗꯣ ꯄꯨꯡꯁꯤꯗꯤ
ꯑꯣꯕꯥꯔꯦ
ꯕꯥꯔꯣ ꯃꯤꯅꯤꯠ ꯃꯥꯄꯜ
ꯑꯩ ꯀꯩꯅꯣ ꯍꯥ ꯇ ꯃ ꯑꯦ ꯀ ꯇꯥꯏꯅꯤꯒꯤ ꯃꯔꯝꯗ ꯀꯩꯅꯣ ꯃꯥꯅꯦ ꯇꯥꯏꯅꯤꯒꯤ ꯃꯔꯝꯗꯅꯦ ꯃꯥꯅꯦ ꯌꯥꯝ ꯁꯥꯊꯤꯈꯤꯕꯗꯣ ꯀꯩꯅꯣꯝ ꯆꯥꯈꯤꯕꯗ ꯂꯧꯒ ꯌꯥ ꯇꯕꯗꯣ ꯁꯒꯥꯏꯕꯗ ꯃꯅ ꯄꯥꯏꯄꯣꯖꯦ
ꯊꯥꯗꯣꯛꯑꯒ ꯍꯥꯏꯔꯗꯤ